ꯍꯜꯂꯣ ꯆꯥꯛ ꯆꯥꯔꯕꯣ ꯅꯪꯕꯣ
ꯆꯥꯄ꯭ꯔꯣ ꯑꯦꯒꯤ ꯇꯧꯕ꯭ꯔꯣ
ꯀꯩ ꯏꯟꯁꯥꯡ ꯆꯥꯒꯅꯤ ꯉꯁꯤꯗꯤ
ꯉꯁꯤ ꯑꯩꯈꯣꯏ ꯌꯦꯔꯨꯝ ꯆꯥꯔꯅꯤ ꯅꯣꯏꯗꯤ
ꯌꯦꯔꯨꯝ
ꯌꯦꯁ
ꯑꯩꯈꯣꯏꯗꯤ ꯉꯥ ꯑꯣꯏꯅ ꯇꯧꯔꯦ ꯅꯣꯏ ꯑ ꯍꯌꯦꯡ ꯂꯥꯛꯔꯣꯏꯗ꯭ꯔꯣ
ꯍꯌꯦ ꯂꯥꯛꯀꯅꯤꯅꯦ ꯀꯔꯤꯒꯤ ꯂꯥꯛꯑꯣꯏꯗ꯭ꯔꯣ
ꯑꯝ ꯅꯨꯡꯉꯥꯏꯔꯦꯅꯦ ꯑꯗꯨꯗꯤ
ꯅꯣꯏ ꯇꯥꯛꯁ ꯐꯖ ꯐꯖꯕ ꯌꯥꯎꯋꯦ ꯍꯥꯏꯕꯅꯦ ꯆꯦꯛꯂꯣꯕ꯭ꯔꯁꯅ
ꯍꯦꯍꯦꯍꯦꯍꯦꯍꯦ
ꯃꯤ ꯃꯤꯃꯤꯀ꯭ꯔꯤ ꯀꯩ ꯀꯩꯔ ꯌꯥꯝ ꯌꯥꯎꯋꯦ ꯍꯥꯝꯅꯦ ꯍꯣꯏ
ꯑꯣ ꯀꯅꯥꯅ ꯇꯧꯗꯧꯕ ꯍꯥꯏ ꯃꯤ ꯅꯣ ꯅꯣ ꯕꯥꯝ ꯆꯪꯕꯣꯔꯣ ꯕꯤ ꯑꯥꯏ ꯆꯃꯦꯠꯁꯔꯣ
ꯆꯦ ꯈꯨꯜꯂꯒꯒ ꯇꯧꯕꯗꯨ
ꯑꯥ ꯑꯥ ꯑꯥ
ꯇꯥꯛꯁ ꯔꯥꯎꯟꯗ ꯃꯣꯏ ꯇꯥꯛꯁ ꯄꯤꯕꯗꯣ
ꯎꯝ
ꯃꯁꯛ ꯐꯖꯕ ꯌꯥꯎꯋꯦ ꯍꯥꯏꯝꯅꯦ ꯉꯍꯥꯛ ꯂꯩꯔꯗꯤ ꯇꯂꯤꯅꯦ ꯑꯗꯨ ꯅꯣꯏ ꯃꯌꯥꯝꯒꯤ ꯃꯑꯣꯡꯗꯣ ꯑꯃꯨꯛ ꯌꯦꯡꯅꯤꯡꯕ
ꯑꯥ ꯑꯥꯏ ꯅꯣꯡ ꯐꯥꯗꯣꯛ ꯈꯛꯇꯕꯨ ꯄ꯭ꯔꯦꯁꯔ ꯑꯩꯈꯣꯏꯒꯤ ꯁꯦꯝꯃꯒ ꯂꯥꯛꯇꯗꯤ ꯀꯅꯥꯅ ꯂꯥꯛꯀꯗꯣꯏꯅꯣ
ꯂꯥꯛꯀꯅꯤꯅꯦ ꯂꯥꯛꯀꯅꯤꯅꯦ ꯀꯔꯤ ꯍꯤꯟꯖꯥꯡ ꯆꯥꯒꯦꯔꯣ
ꯉꯥ ꯑꯣꯏꯅ ꯇꯧꯔꯦꯁꯦ
ꯅꯣꯏ ꯁꯥꯏꯕꯨꯗꯤ ꯁꯤ ꯑꯦꯐꯁꯦ ꯌꯥꯗ꯭ꯔꯕꯣ
ꯎꯝ ꯃꯥꯏꯖꯦ ꯃꯥꯏꯖꯦ ꯂꯣꯏꯈ꯭ꯔꯦ ꯃꯥꯒꯤꯗꯤ ꯇꯥꯛꯁ ꯑꯃ ꯑꯤ ꯃꯥꯏ ꯃꯥꯒꯤ ꯊꯕꯛ ꯂꯣꯏꯈ꯭ꯔꯦ
ꯃꯥꯗꯤ ꯄꯩꯁꯥ ꯀꯌꯥ ꯐꯪꯉꯦꯕ꯭ꯔꯣ
ꯍꯥ ꯑꯗꯨꯒꯨꯝꯕ ꯍꯥꯏꯕ ꯌꯥꯗꯦ ꯁꯤ ꯃꯇꯥꯡꯗ ꯍꯥꯏꯕ ꯌꯥꯗꯦ ꯁꯤꯗ
ꯑꯠꯆꯥ
ꯑꯩ ꯐꯦꯁꯔ ꯐꯦꯁꯦꯜ ꯂꯣꯏꯈꯤꯕꯗꯩꯗꯤ ꯍꯧꯔꯅꯤꯅꯦ
ꯍꯥ
ꯅꯣ ꯇꯥꯏꯝ ꯄꯥꯁ ꯀꯩ ꯇꯧꯔꯝꯕ꯭ꯔ
ꯍꯥ ꯍꯧꯖꯤꯛ ꯑꯁ ꯃꯄꯥꯟꯗ ꯑꯁ ꯄꯥꯟꯅ ꯔꯣꯝꯗ ꯑꯁ ꯕꯣꯔꯤꯡ ꯆꯣꯃꯟ ꯅꯨꯡꯉꯥꯏꯇꯧꯒꯤ ꯁꯤꯗ ꯃꯄꯥꯟꯗ ꯐꯃ ꯂꯩꯕꯅꯤ
ꯀꯩꯗꯧꯔꯤꯅꯣ ꯅꯣꯏꯗꯤ
ꯀꯔꯤꯁꯨ ꯇꯧꯗꯦꯅ ꯁꯨꯝ ꯂꯩꯑꯦꯅ
ꯎꯝ
ꯍꯌꯦꯡ ꯇꯦꯂꯦꯟ ꯔꯥꯎꯟꯒꯤꯁꯦ ꯀꯩ ꯇꯧꯁꯤꯔ ꯈꯪꯗꯦꯗ
ꯇꯔꯤꯟ ꯔꯥꯎꯟꯗꯣ ꯏꯁꯇꯣꯔꯤ ꯇꯦꯂꯤꯟ ꯇꯧꯅꯤꯗꯥꯏ
ꯈꯪꯗꯦ ꯊꯣꯛ ꯊꯣꯛꯄ ꯃꯥꯏꯀ꯭ꯔꯐꯣꯟ ꯃꯥꯡꯗ ꯂꯩꯔꯗꯤ ꯌꯥꯔꯦ
ꯅꯪ ꯍꯌꯦꯡꯗꯣ ꯑꯗꯨꯝ ꯇꯧꯑꯣ ꯀꯩꯅꯣ
ꯍ ꯍꯣ ꯍꯣ ꯍꯣ ꯍꯣ
ꯉꯦꯁꯤ ꯅꯣꯏ ꯔꯦꯃꯣ ꯄ꯭ꯔꯦꯛꯇꯤꯁ ꯇꯧꯕ꯭ꯔꯣ
ꯔꯦꯝꯋꯥꯛ ꯍꯣꯏ ꯔꯦꯝꯋꯥꯛ ꯇꯧꯋꯦ ꯑꯝ ꯄꯨꯡ ꯑꯃ ꯑꯅꯤ ꯌꯥꯥꯏ ꯀꯩꯁꯨ ꯇꯧ ꯀꯩꯁꯨ ꯅꯠꯇꯦꯗ ꯑꯗꯨꯒꯨꯝꯕꯩꯗꯤ ꯑꯩꯗꯤ
ꯃꯤ ꯌꯥꯝꯕ꯭ꯔꯣ
ꯃꯤꯁꯦ ꯑꯁ ꯅꯨꯄꯥꯗꯤ ꯌꯥꯝꯗꯗꯅꯨꯄꯥꯗꯤ ꯑꯦ ꯇꯔꯥ ꯑꯗꯨꯋꯥꯏ ꯑꯣꯏꯔꯣ ꯑꯗ꯭ꯋꯥꯏ ꯑꯣꯏꯝꯒꯅꯤ ꯑꯗꯨꯒ ꯅꯨꯄꯤꯗꯤ ꯑꯩꯁ ꯌꯥꯝꯃꯦ ꯅꯨꯄꯤꯗꯤ
ꯀꯨꯟ ꯍꯦꯜꯂꯝ ꯊꯥꯔꯇꯤꯃꯨꯛ ꯑꯣꯏꯔꯝꯒꯅꯤ
ꯅꯨꯄꯥꯁꯦ ꯃꯣꯏ ꯃꯤꯡꯗꯤ ꯌꯥꯝ ꯄꯤꯈꯠꯂꯦ ꯑꯗ ꯅꯨꯄꯥ ꯌꯥꯝ ꯃꯣꯏ ꯁꯨꯝ ꯃꯉꯥ ꯇꯔꯨꯛ ꯑꯗ꯭ꯋꯥꯏꯗꯤ ꯂꯥꯛꯑꯦ ꯅꯨꯄꯥ
ꯑꯦ ꯃꯤ ꯃꯤꯡ ꯍꯥꯏꯕ ꯌꯥꯗꯦ
ꯄꯨꯔꯥ ꯕꯦꯔꯥꯅꯤ
ꯎꯝ
ꯍꯌꯦꯡ ꯄꯨꯡ ꯇꯔꯥ ꯃꯊꯣꯏ ꯗꯒꯤꯅꯦ ꯍꯥꯏꯗꯥꯏꯅꯦ
ꯇꯔꯥꯃꯥꯊꯣꯏꯗ ꯇꯔꯥꯃꯥꯊꯣꯏꯗꯔꯣ ꯂꯥꯛꯑ ꯂꯥꯛꯑꯣ ꯍꯥꯏꯕꯣ
ꯈꯔ ꯉꯟꯅ ꯇꯧꯕꯗꯤ ꯐꯩꯗ ꯀꯩꯅꯣ ꯑꯁ ꯄ꯭ꯔꯣꯒꯥꯝ ꯅꯨꯡꯉꯥꯏꯔꯗꯤ ꯃꯣꯏꯁꯨ ꯑꯗꯨꯝ ꯁꯠ ꯁꯠ ꯂꯣꯏꯁꯤꯟꯅꯤꯡꯉꯔꯣꯏ ꯅꯨꯡꯉꯥꯏ
ꯑꯣ ꯁꯤꯅꯔꯤ ꯂꯩꯌꯦ
ꯑꯩꯈꯣꯏꯒ ꯑꯩꯈꯣꯏ ꯏꯟꯗꯤꯌꯟ ꯗꯨ ꯈꯛꯇ ꯀ꯭ꯂꯥꯁ ꯂꯩꯕ
ꯑꯇꯩꯗꯤ ꯅꯣꯏ ꯂꯩꯕ꯭ꯔꯣ
ꯇꯩꯗꯤ ꯂꯣꯏ ꯂꯩꯔꯤꯌꯦ
ꯇꯜꯂꯤꯍꯦ ꯃꯣꯏ ꯀꯗꯥꯏ ꯄ꯭ꯔꯦꯁꯔꯅꯤꯕ ꯄꯣꯡꯗ ꯆꯍꯤ ꯂꯣꯏꯂꯝꯗꯥꯏ ꯇꯧꯏ ꯀꯔꯤꯒꯤꯅꯣ ꯈꯪꯇꯦ ꯉꯛꯄꯅꯦ ꯀꯔꯤꯒꯤꯅꯣ ꯃꯣꯏꯁꯦ
ꯍꯥ
ꯑꯩꯈꯣꯏꯔꯣ
ꯑꯥ
ꯍꯧꯖꯤꯛ꯭ꯔꯣ ꯍꯧꯖꯤꯛ
ꯇꯔꯥꯅꯤꯊꯣꯏ
ꯍꯥ
ꯇꯔꯥꯅꯤꯊꯣꯏ
ꯑꯦꯂꯕꯦꯟ
ꯇ꯭ꯔꯥꯅꯤꯊꯣꯏ
ꯑꯣ ꯃꯤ ꯑ ꯃꯉꯥꯗꯤ ꯌꯧꯈ꯭ꯔꯦ
ꯎꯝ ꯑꯁ ꯋꯥ ꯍꯥ
ꯁꯤ ꯑꯦꯞꯁꯦ ꯃꯅꯤꯄꯨꯔꯒꯤꯔꯣ ꯀꯔꯤꯒꯤꯔꯣ
ꯃꯅꯤꯄꯨꯔꯒꯤ ꯍꯥ ꯈꯪꯗꯦꯗ ꯑꯩꯁꯨ ꯃꯣꯏ ꯑꯦꯖꯦꯟꯅ ꯑꯗꯨ ꯑꯗꯥ ꯑꯗꯨꯝ ꯂꯩꯕꯅꯤꯅ ꯈꯪꯗꯦꯍꯦ ꯑꯩ ꯑꯗꯨꯒꯨꯝꯕꯗꯤ
ꯈꯪꯗ꯭ꯔꯦ ꯈꯪꯗꯦ ꯍꯁ ꯎ ꯍꯨ ꯍꯨ ꯍꯨ ꯎ ꯎ ꯍꯨ ꯍꯨ ꯎ ꯍꯨ
ꯑꯩꯁ ꯃꯥ ꯉꯥꯁꯥꯏ ꯅꯨꯄꯤ ꯑꯃꯒ ꯏꯁꯩ ꯁꯛꯀꯅꯦꯕꯗꯣ
ꯑꯥ
ꯃꯣꯏ ꯀꯦꯟꯁꯦꯜ ꯇꯧꯈ꯭ꯔꯦꯅꯦ
ꯑꯥ ꯃꯥꯗꯨꯔꯣ ꯑꯩꯈꯣꯏ ꯇꯤꯌꯥꯃꯨꯗ꯭ꯔꯣ
ꯍꯣꯏ
ꯑꯥ ꯁꯛꯑꯣ ꯍꯥꯏꯕꯅꯦ ꯑꯩꯗꯤ ꯍꯩꯌꯦꯡꯗꯤ ꯍꯌꯦꯡꯗꯤ ꯌꯥꯝ ꯂꯩꯔꯝꯒꯅꯤ ꯑꯥꯏꯇꯦꯝꯁꯦ ꯅꯨꯡꯉꯥꯏꯔꯅꯦ ꯅꯨꯡꯉꯥꯏꯒꯅꯤꯕ ꯍꯌꯦꯡꯗꯤ ꯑꯗꯨꯝ ꯑꯥꯏꯇꯦꯝ ꯌꯥꯝꯕꯅꯤꯅ
ꯑꯥꯢꯇꯦꯝ ꯌꯥꯝꯁꯨ ꯃꯇꯝ ꯄꯨꯡ ꯑꯍꯨꯝ ꯈꯛꯇ ꯇꯧꯒꯥꯅꯤ ꯍꯥꯏꯅꯦ
ꯃꯔꯤ ꯍꯥꯏ ꯄꯤꯌꯦ ꯄꯨꯡ ꯄꯨꯡ ꯃꯔꯤ ꯄꯤ ꯍꯥꯏꯕꯅꯦ ꯃꯔꯤ ꯑꯣꯏꯔꯤ ꯃꯔꯤ ꯑꯣꯏꯔꯁꯨ ꯃꯔꯤꯒꯤ ꯃꯤ ꯉꯥꯏꯅꯕꯗ ꯄꯨꯡ ꯂꯣꯏꯔꯅꯤ ꯁꯠ ꯆꯠ ꯇꯧꯒꯗꯧ ꯃꯥꯜꯂꯦ ꯃꯤ ꯅꯣꯏ ꯂꯩꯔꯥꯅꯤ ꯍꯥꯏꯌꯦ ꯍꯥ
ꯗꯥꯏꯔꯤꯒ ꯄꯦꯟ ꯍꯥꯏꯕ꯭ꯔ ꯄꯤꯅꯦ ꯅꯦꯝꯅꯦ
ꯎꯝ ꯄꯨꯡ
ꯏꯁ ꯋꯥꯏꯗ ꯀ꯭ꯂꯥꯁ ꯆꯠꯄꯁꯨ ꯑꯁ
ꯇꯦꯟ ꯇꯦꯟ ꯗꯛꯗ ꯆꯠꯄ ꯃꯥꯜꯂꯦꯍꯦ ꯍꯟꯗꯛꯀꯤꯁꯤꯗꯤ ꯍꯟꯗꯛ ꯀ꯭ꯂꯥꯁ ꯐꯖꯅ ꯆꯠꯇ꯭ꯔꯗꯤ ꯅꯣꯡꯃ ꯎꯝ
ꯑꯥ ꯖꯨ ꯑꯒꯁ ꯁꯦꯞꯇꯦꯝꯕꯔ ꯑꯣꯛꯇꯣꯕꯔ ꯌꯧꯔꯗꯤ ꯁꯦꯞꯇꯦꯝꯕꯔ ꯌꯧꯔꯗꯤ ꯀ꯭ꯂꯥꯁ ꯑꯗꯨꯋꯥꯢꯐꯥꯎ ꯗꯨ ꯑꯣꯢꯔꯒ ꯅꯣꯕꯦꯝꯕꯔ ꯑꯦꯛꯖꯥꯝ ꯑꯗꯨ ꯑꯗ ꯅꯣꯏ ꯆꯠꯂꯅꯤꯅꯦ ꯒ꯭ꯌꯥꯟ ꯃꯥꯟ ꯇꯥꯔꯣꯏꯅꯦ ꯀ꯭ꯂꯥꯁ ꯑꯗꯨꯝ ꯂꯧꯕ
ꯗꯤꯁꯦꯝꯃꯔ ꯌꯧꯔꯗꯥ ꯀ꯭ꯂꯥꯁ ꯑꯦꯛꯖꯥꯝ ꯌꯧꯔꯛꯑꯅꯤ ꯈꯥ ꯂꯩꯔꯗꯤ
ꯑꯣ ꯑꯗꯨꯒꯤ
ꯀ꯭ꯂꯥꯁꯁꯦ ꯐꯖꯅ ꯇꯧꯗꯧ ꯃꯥꯟꯗꯦ ꯍꯟꯗꯛ ꯈꯛꯇ ꯑꯣꯏꯔꯅꯤ ꯀ꯭ꯂꯥꯁ ꯐꯖꯅ ꯆꯠꯇ꯭ꯔꯗꯤ ꯌꯥꯗ꯭ꯔꯦ ꯍꯟꯗꯛꯇꯤ
ꯑꯦꯞꯁꯦꯟ ꯑꯣꯏꯔꯣꯏꯌꯦ ꯍꯟꯗꯛ ꯍꯞꯇꯥ ꯑꯗꯨꯝ ꯊꯥ ꯑꯃ ꯑꯅꯤꯗꯤ
ꯑꯦꯞꯁꯦꯟ ꯀꯔꯤ ꯑꯣꯏꯅꯉꯥꯏ ꯂꯩꯒꯦ ꯅꯪ ꯀꯔꯤ ꯊꯕꯛ ꯁꯨꯕꯁꯨ ꯅꯠꯇꯦ
ꯋꯥꯏꯅꯦ
ꯍꯣꯁꯇꯦꯜ ꯆꯪꯉꯣ ꯍꯥꯢꯕꯗꯤ ꯌꯥꯗꯦ
ꯍꯥꯥ
ꯍꯣꯁꯇꯦꯜ ꯆꯪꯕꯁꯤꯅ ꯍꯦꯟꯅ ꯏꯔꯤꯒꯨꯂꯔ ꯑꯣꯌꯦꯗ
ꯑꯥꯁ ꯍꯣꯁꯇꯦꯜ ꯆꯪꯕꯥ ꯀꯥꯡꯕꯨꯅ ꯅꯣꯏꯗꯤ ꯅꯣꯏ ꯑꯍꯨꯝꯗꯤ ꯅꯣꯏ ꯑꯍꯨꯝꯗꯤ ꯑꯗꯨꯝ ꯔꯦꯟ ꯂꯩꯃꯤꯟꯅꯔꯣ
ꯁꯤꯑꯦ ꯑꯗꯨ ꯉꯥꯛꯇ ꯍꯥꯏꯔ ꯂꯩꯑꯦ ꯂꯩꯕ ꯌꯥꯔꯝꯗꯤ ꯂꯩꯔꯝꯅꯤ ꯑꯩ ꯔꯤꯐꯟꯗꯣ ꯅꯨꯡꯉꯥꯏꯕꯅꯦ ꯍꯥꯏꯔ ꯀꯌꯥꯔꯛ ꯍꯥꯏꯌꯣꯕ꯭ꯔꯥ
ꯀꯩ ꯔꯤꯐꯟ ꯑꯗꯨ ꯑꯥꯗꯥ ꯇꯧꯔ ꯂꯩꯔꯦ ꯅꯪ
ꯗꯤꯄꯣꯖꯤꯠꯇꯣ ꯊꯥ ꯑꯩꯈꯣꯏ ꯏꯅꯕꯗꯣ ꯌꯧꯗ꯭ꯔꯗꯤ ꯏꯁ ꯇꯨ ꯃꯟꯁꯀꯤ ꯑꯦꯛꯁꯇ꯭ꯔꯥ ꯅꯤꯌꯦ ꯍꯥꯢꯔꯒ
ꯑ
ꯊꯣꯛꯄ ꯌꯥꯔꯝꯅꯤ ꯅꯍꯥꯟ ꯊꯣꯛꯔꯝꯅꯤ
ꯑ
ꯈꯨꯃꯟ ꯂꯥꯛꯌꯥꯔꯗꯤ ꯂꯥꯛꯀꯦꯔꯣ ꯃꯥ ꯑꯃꯗꯨꯒ ꯂꯩꯕꯗꯨꯕꯨ
ꯑ ꯎꯝ ꯑꯗꯨꯝ ꯃꯥꯁꯨ ꯃꯥꯒꯤ ꯔꯨꯝꯃꯦꯠꯇꯨꯁꯨ ꯑꯗꯨꯝ ꯃꯥꯒ ꯆꯥꯟꯅꯕ ꯕꯦꯁꯃꯦꯠ ꯂꯩꯔꯗꯤ ꯑꯗꯨꯝ ꯂꯩꯃꯤꯟꯅꯕ ꯌꯥꯏꯅ
ꯀ꯭ꯂꯥꯁ ꯊꯣꯛꯇꯤ ꯊꯣꯛꯅꯤꯡꯕꯅꯦ ꯑꯗꯨꯁꯨ ꯑꯗꯨꯝ ꯏꯃꯨꯡꯁꯨ ꯊꯣꯛꯄꯅꯤꯅ ꯊꯣꯛꯄꯋꯥꯅꯦ ꯃꯤꯅ ꯀꯩꯅꯣ ꯈꯠꯅꯕ꯭ꯔꯥꯅ ꯈꯟꯕꯗꯣ
ꯎꯝ
ꯑꯗꯨꯃꯥꯏꯅ ꯈꯟ ꯂꯧꯋꯤ ꯃꯥꯁꯦ ꯈꯔ ꯅꯨꯡꯉꯥꯏꯇꯕ
ꯑꯃ ꯑꯃꯗꯨ
ꯍꯣꯏ ꯍꯥꯏꯕꯗꯤ ꯈꯠꯅꯗ꯭ꯔꯁꯨ ꯑꯗꯨꯝ ꯐꯠꯊꯣꯛꯑꯗꯤ ꯃꯤꯅ ꯑꯗꯨꯝ ꯋꯥꯈꯜꯗꯤ ꯈꯟꯒꯅꯤꯅ
ꯑꯗꯨꯝ ꯐꯖꯅ ꯉꯥꯡꯅꯔꯒ ꯍꯣꯏ ꯑꯗꯨꯝ ꯑꯍꯨꯝ ꯕꯦꯠꯁ ꯍꯌꯦꯡꯋꯥꯏ ꯑꯗꯨꯝ ꯇꯧꯔꯒ ꯂꯩꯔ ꯑꯗꯨꯝ ꯂꯩꯃꯤꯟꯅꯔꯒꯦ ꯀ꯭ꯂꯥꯁ ꯄꯨꯟꯕꯅꯤꯅ ꯈꯣꯠꯄꯅꯤꯅ ꯑꯗꯨꯝ ꯍꯥꯏꯔꯣ
ꯃꯥꯕꯨꯗꯤ ꯒ꯭ꯌꯥꯟ ꯇꯥꯔꯅꯤꯅꯦ ꯃꯤ ꯑꯇꯣꯞꯄꯁꯤꯡ ꯍꯥꯏꯕꯅꯤꯅꯦ
ꯀꯅꯥ ꯑꯗꯨꯗ ꯂꯩꯕ
ꯃꯣꯏꯒꯤ ꯃꯣꯏ ꯄꯣꯝꯕꯩ ꯃꯌꯥꯝ ꯂꯩꯕꯗꯨꯗꯤ ꯑꯗꯨꯒꯤ ꯃꯣꯏ ꯁꯤꯅꯤꯌꯔ ꯈꯣꯏ ꯆꯠꯄ ꯀꯥꯟꯗ ꯍꯣꯡꯒꯦ
ꯑꯝ
ꯁꯪꯃꯤꯂꯥꯁꯨ ꯂꯩꯌꯦ ꯁꯥꯕꯤꯌꯨꯁꯨ ꯂꯩꯌꯦ ꯇꯣꯞ ꯇꯣꯞꯁꯨ ꯂꯩꯌꯦ
ꯗꯥ ꯆꯥꯝꯒ ꯂꯩꯕ ꯌꯥꯗꯔꯣ ꯑꯗꯨ ꯆꯞ ꯃꯥꯟꯅꯩꯅꯦ
ꯀꯅꯥꯒꯥ
ꯆꯥꯝꯒ ꯗꯥ ꯆꯥꯝꯒ
ꯑꯥꯏꯁ ꯀꯥꯏꯗꯒꯤ ꯑꯗꯨꯒꯨꯝꯕ ꯃꯤꯁꯤꯡꯒ ꯑꯩ ꯂꯩꯃꯤꯟꯅꯗꯦ ꯑꯁ ꯍꯥ
ꯔꯦꯅꯦꯗꯤ ꯀꯅꯥꯒ ꯂꯩꯒꯦꯔꯣ
ꯈꯪꯗꯦꯗ ꯖꯨꯅꯤꯌꯔꯁꯤꯡ ꯂꯥꯛꯑꯗꯤ ꯂꯩꯃꯤꯟꯅꯕ ꯅꯨꯡꯉꯥꯏꯗꯧꯕ ꯑꯉꯥꯡ ꯒ꯭ꯌꯥꯟ ꯇꯥꯕ ꯅꯨꯡꯉꯥꯟꯅꯣ ꯊꯤ ꯇꯥꯔꯦ ꯑꯗꯨ ꯑꯗꯥ ꯑꯉꯥꯡꯁꯤꯡꯗꯤ ꯑꯩ ꯇꯜꯂꯦ
ꯅꯃꯥꯟꯅꯕꯁꯤꯡ ꯂꯥꯛꯀꯦꯔꯣ
ꯈꯪꯗꯦ ꯃꯣꯏ ꯈꯔꯗꯤ ꯍꯥꯏꯔꯦ ꯃꯣꯏ ꯀꯩꯅꯣ ꯑꯦꯝ ꯕꯤ ꯕꯤ ꯑꯦꯁꯀꯤꯁꯨ ꯑꯗꯨꯝ ꯈꯔ ꯍꯣꯞ ꯂꯛꯑꯦ ꯍꯟꯗꯛꯁꯦ ꯑꯗꯨꯒ ꯍꯥꯏꯕ ꯉꯝꯗꯦ ꯕ ꯍꯥꯏꯕ ꯉꯝꯗꯦꯕ ꯃꯣꯏ ꯑꯦꯝ ꯕꯤ ꯕꯤ ꯑꯦꯁꯁꯨ ꯈꯟꯕ ꯌꯥꯏꯕ ꯅ ꯑꯩꯁꯦ ꯑꯗꯨꯝ
ꯑꯥ
ꯑꯩ ꯆꯤꯡ ꯆꯠꯂꯨꯒꯦ
ꯀꯍꯥ ꯍꯥ ꯇꯦꯔꯥ ꯃꯦꯔꯥ
ꯋꯍꯤ ꯄꯥꯁ ꯃꯦ ꯑꯦꯛ ꯄꯥꯡꯈꯣꯛ ꯃꯅꯥ ꯌꯥꯔꯅꯤꯅ ꯑꯗꯨꯨꯗꯤ
ꯑ ꯊꯝꯃꯒꯦꯔꯣ
ꯄꯨꯡ ꯇꯔꯥꯃꯥꯊꯣꯏ ꯌꯧꯔꯦꯅ ꯑ ꯃꯤꯅꯤꯠ ꯇꯔꯥꯃꯥꯊꯣꯏ ꯌꯧꯔꯦꯅ
ꯍꯥꯏ ꯑꯗꯨꯒꯨꯝꯕ ꯑꯝ ꯋꯥꯉꯥꯡꯒꯅꯣꯕ ꯃꯊꯟꯅꯇ ꯆꯠꯀꯅꯤꯕ ꯑꯗꯨꯒꯤꯗꯨꯗ
ꯑꯣ ꯇꯨꯡꯁꯥꯏꯗꯤ ꯍꯥꯏꯑꯣꯅ
ꯍꯥꯏꯖꯦ ꯅꯪ ꯑꯩ ꯀꯔꯤ
ꯀꯅꯥꯅ ꯈꯪꯕ
ꯑꯩ ꯐꯖꯅ ꯍꯥꯏꯕꯤꯒꯦ ꯍꯧꯖꯤꯛ ꯁꯤ ꯂꯣꯏꯔꯒ
ꯎꯝ ꯇꯦꯛꯁ ꯇ ꯍꯥꯢꯔꯛꯄꯁꯨ ꯌꯥꯕꯅꯦ
ꯍꯌꯦꯡꯗꯤ ꯀꯩ ꯃꯊꯦꯜ ꯑꯣꯏꯅ ꯇꯧꯅꯤ ꯅꯣꯏ ꯍꯣꯁꯇꯦꯜꯗꯤ
ꯍꯌꯦꯡꯗꯤ ꯁꯇꯔꯗꯦꯅꯤꯅ ꯉꯁꯤ ꯈꯣꯏꯁꯨ ꯉꯥ ꯄꯤꯕ ꯌꯥꯏ